ꯍꯜꯂꯣ ꯑꯣ ꯑꯣ ꯇꯥꯔꯦ ꯇꯥꯔꯦ
ꯑꯣ
ꯑꯁ ꯑꯩ ꯑꯃꯗꯣ ꯌꯥꯗꯅ ꯂꯩꯌꯦ ꯑꯗꯨꯒꯤ ꯑꯩꯔꯣ
ꯍꯣꯏ ꯑꯩꯗꯤ ꯅꯪ ꯀꯩꯅꯣꯗꯨ ꯇꯧꯔꯛꯀꯗꯔꯥꯅ ꯉꯥ ꯉꯥꯏꯔꯨꯏꯅꯦ ꯑꯗꯨꯏꯗꯨꯒ꯫ ꯇꯧꯔꯛ ꯈꯤꯗꯔꯦ ꯅꯪꯗꯣ
ꯎꯝ ꯀꯩꯗꯧꯔꯤꯅꯣ
ꯑꯩꯗꯨ ꯁꯨꯝ ꯂꯩꯔꯝꯕꯅꯦ ꯆꯨꯆꯥꯥꯛ ꯇꯣꯛꯄꯒꯤ ꯇꯨꯝꯅꯤꯡꯉꯛꯑꯕ꯭ꯔꯥ ꯀꯩꯅꯣꯝ ꯇꯧꯔꯦ ꯍꯥꯏꯕꯁꯤ ꯑꯗꯨꯏ꯫ ꯎꯏꯔꯤ
ꯑꯣ ꯅꯪ ꯍꯣꯁꯇꯦꯜꯗ ꯂꯩꯕ꯭ꯔꯣ
ꯂꯩꯌꯦ ꯍꯣꯁꯇꯦꯜꯗ ꯑꯗꯨꯗꯨꯒ
ꯑꯣ
ꯑꯥ ꯑꯥ ꯍꯣꯁꯇꯦꯜꯗ ꯍꯧꯖꯤꯛ ꯃꯤ ꯑꯁꯨꯛ ꯈꯣꯏꯅ ꯑꯣꯏꯅ ꯊꯣꯡꯉꯒ ꯆꯥꯏꯌꯦꯕ ꯑꯗꯨꯗꯨꯅꯅꯦ ꯆꯥꯛꯁꯦ ꯕꯣꯔꯥ ꯑꯃ ꯆꯥꯥꯁꯜꯂꯦ ꯑꯗꯨꯏꯗꯨꯒ ꯎꯏꯔꯤ ꯀꯟꯅ ꯅꯪꯗꯤ ꯆꯥꯛ ꯀꯩ ꯖꯥꯡ ꯆꯥꯔꯕꯣ
ꯑꯈꯣꯏ ꯉꯁꯤ ꯀꯥꯡꯁꯣꯏ ꯆꯥꯏ ꯑꯩ ꯌꯨꯝꯗ ꯂꯩꯌꯦꯕ ꯑꯗꯨꯒꯤ ꯑꯁ ꯑꯈꯣꯏꯗꯤ ꯍꯣꯁ ꯆꯦꯜꯂꯣ ꯆꯥꯛ ꯄꯤꯌꯦ ꯅꯣꯏꯗꯤ ꯄꯤꯗꯕ꯭ꯔꯣ
ꯑꯥꯎ ꯑꯈꯣꯏ ꯗꯦꯠ ꯁꯤꯛꯁ ꯐꯥꯎꯕ
ꯑꯣ ꯑꯈꯣꯏꯗꯤ ꯎꯝ ꯑꯦꯛꯖꯥꯝ ꯊꯥꯗꯧꯕ ꯍꯥꯏꯗꯤ ꯁꯦꯀꯦꯟ ꯁꯦꯃꯤꯁꯇꯔꯗꯣ ꯃꯌꯥꯝ ꯂꯩꯕꯒꯤꯀꯣ ꯃꯣꯏ ꯂꯣꯏꯅ ꯆꯠ ꯀꯅꯤ ꯚꯦꯀꯦꯁꯟꯗꯨ ꯆꯠꯂꯣꯏꯗ ꯆꯥꯛꯄꯤꯌꯦ ꯑꯗꯨꯝ
ꯑꯣ ꯀꯩꯀꯣ ꯇꯧꯋꯦ ꯁꯤ ꯍꯥꯏꯕꯅꯤ ꯑꯗꯨꯗꯤ ꯀꯩ ꯆꯥꯡ ꯆꯥꯔꯒꯦ
ꯑꯈꯣꯏ ꯀꯥꯡꯁꯣꯏ ꯊꯣꯡꯕ ꯆꯥꯏꯑꯦ ꯁꯧꯒ꯭ꯔꯤ ꯊꯣꯡꯉꯦ ꯅꯪ ꯀ꯭ꯂꯥꯁ
ꯑꯈꯣꯏꯁꯨ ꯁꯧꯒ꯭ꯔꯤ ꯊꯣꯡꯉꯦ ꯑꯣ ꯑꯈꯣꯏꯗꯨ ꯀ꯭ꯂꯥꯁ ꯇꯣ ꯀꯤꯌꯥ ꯇꯧꯗꯔꯦꯕ ꯀꯩ ꯍꯥꯏꯒ꯭ꯔꯦ ꯇꯠꯇ꯭ꯔꯦ ꯀꯤꯅꯣ ꯇꯧꯕꯩ ꯑ ꯀ꯭ꯂꯥꯁꯇꯣ ꯂꯣꯏ ꯂꯣꯏꯒꯔꯦꯕ ꯑꯗꯨꯏꯗꯨꯅ ꯀꯩꯅꯣ ꯇꯧꯔꯦ ꯀ꯭ꯂꯥꯁ ꯇꯧꯒꯤꯗꯔꯦ ꯑꯗꯨꯗꯨꯒ ꯍꯧꯖꯤꯛꯇꯣ ꯑꯦꯛꯖꯥꯝꯗꯣ ꯋꯥꯗ꯭ꯔꯦꯕ ꯑꯈꯣꯏ ꯍꯣꯏ ꯑꯦꯛꯖꯥꯝꯒꯤ ꯑꯣꯏꯅ ꯂꯥꯏꯔꯤꯛ ꯄꯥꯔꯣꯅ ꯑꯣꯖꯥꯈꯩꯁꯤꯅ
ꯀ꯭ꯂꯥꯁ ꯇꯧꯕꯤꯗꯔꯦ ꯑꯩꯈꯣꯏꯗꯤ ꯅꯣꯏꯗꯤ ꯑꯗꯨꯝ ꯀ꯭ꯂꯥꯁ ꯀꯃꯥꯏꯅ ꯇꯧꯔꯤꯒꯦ ꯅꯣꯏꯗꯤ ꯂꯣꯏꯈ꯭ꯔꯕꯅꯤꯅ ꯆ ꯭ꯔꯕꯣ ꯆ꯭ꯔꯒꯅꯥ ꯀꯃꯥꯏ ꯇꯧꯔꯤꯒꯦ
ꯆꯠꯇ꯭ꯔꯦ ꯑꯩꯈꯣꯏ ꯅꯍꯥꯟ ꯃꯔꯛ ꯑꯃꯗꯤ ꯑꯦꯛꯖꯥꯝ ꯂꯣꯏꯈ꯭ꯔꯁꯨ ꯑꯗꯨꯝ ꯆꯠꯂꯝꯃꯦꯕ ꯍꯥꯏꯗꯤ ꯋꯥꯛꯁꯣꯞ ꯀꯩꯀꯩ ꯇꯧꯕꯒꯤ
ꯑꯣ
ꯑꯗꯣ ꯍꯧꯖꯤꯛꯇꯤ ꯑꯗꯨꯁꯨ ꯑꯃꯨꯛ ꯂꯣꯏꯁꯜꯂꯛꯑꯦ ꯑꯗꯨꯅ ꯆꯠꯇ꯭ꯔꯦ ꯑꯁ ꯆꯠꯇ꯭ꯔ ꯀꯥꯟꯁꯤꯗꯅ ꯑꯃꯨꯛ ꯆꯠꯅꯤꯡꯉꯛꯑꯦ ꯆꯠꯂꯤꯉꯩꯗꯨꯗꯅ ꯑꯃꯨꯛ ꯆꯠꯅꯤꯡꯗ꯭ꯔꯦ
ꯑꯦꯍꯦꯍ ꯑꯗꯨ ꯅꯪ ꯀꯩꯅꯣ ꯇꯧꯕ꯭ꯔꯥ ꯃꯇꯨꯡꯗꯤ ꯀꯩꯀꯩ ꯇꯧꯔꯤꯗꯣꯏꯅꯣ ꯃꯈꯥ
ꯃꯊꯪꯗꯣ ꯑꯩꯁꯦ ꯊꯕꯛꯀꯨꯝꯕ ꯑꯗꯨꯒꯨꯝꯕ ꯁꯨꯝ ꯌꯦꯡꯁꯤꯔ ꯇꯧꯅꯤ ꯑꯦꯛꯖꯥꯝ ꯊꯥꯔꯒ
ꯎ ꯍꯣꯏ ꯐꯩ ꯑꯗꯨꯕꯨꯗꯤ ꯑꯗꯨꯗꯤ ꯑꯗꯨꯝ ꯍꯣꯁꯇꯦꯜꯗ ꯂꯩꯔꯦ ꯌꯨꯝꯗꯗꯤ ꯑꯃꯨꯛ ꯆꯠꯇ꯭ꯔꯦꯅ
ꯎꯝ ꯍꯣꯁꯇꯦꯜꯗ ꯑꯃꯨꯛ ꯂꯩ ꯌꯨꯝꯗ ꯑꯃꯨꯛ ꯂꯩ ꯇꯧꯔꯦ ꯑꯗꯣ ꯍꯣꯁꯇꯦꯜ ꯂ ꯂꯩꯕꯨꯗꯨꯁꯨꯅꯦ ꯍꯥꯟꯅꯗꯤ ꯀ꯭ꯂꯥꯁ ꯀꯩꯀꯩ ꯆꯠꯄꯅꯤꯅ ꯁꯨꯝ ꯂꯩꯕꯗꯣ ꯕꯣꯔꯤꯡ ꯆꯨꯔꯝꯗꯕ
ꯑꯣ
ꯍꯧꯖꯤꯛꯁꯤꯅ ꯀ꯭ꯂꯥꯁꯁꯨ ꯆꯠꯇꯕꯒꯤꯅꯦ ꯕꯣꯔꯤꯡ ꯏꯆꯨ ꯆꯨꯔꯒ ꯂꯩꯔꯦꯗꯅ
ꯍꯣꯏꯅꯦ
ꯑꯗꯨꯒꯤ ꯑꯃꯨꯛ ꯌꯨꯝꯗ ꯑꯃꯨꯛ ꯆꯠꯄ ꯌꯨꯝꯗꯒꯤ ꯑꯃꯨꯛ ꯍꯣꯁꯇꯦꯜꯗ ꯑꯃꯨꯛ ꯆꯠꯄ ꯑꯗꯩꯗꯤ ꯑꯩꯈꯣꯏ ꯁꯥꯔꯇꯤꯐꯤꯀꯦꯠ ꯀꯩꯀꯩ ꯇꯥꯟꯊꯣꯛꯇꯧꯕꯁꯨ ꯈꯔ ꯋꯥꯠꯂꯤꯕ
ꯑꯥ
ꯑꯗꯨ ꯋꯥꯗ ꯂꯣꯏ ꯇꯥꯟꯊꯣꯛꯄ ꯂꯣꯏꯔꯒ ꯆꯠꯀꯦ ꯇꯧꯅꯦ ꯌꯨꯝꯗ ꯑꯃꯨꯛ ꯆꯠꯂꯁꯨꯣ ꯍꯥꯏꯗꯤ ꯄꯨꯂꯞ ꯍꯜꯂꯁꯨ ꯈꯣꯠꯂꯁꯨ ꯑꯗꯨ ꯈꯪꯗ꯭ꯔꯔꯤ ꯍꯣꯁꯇꯦꯜꯗꯣ ꯂꯩꯕ ꯌꯥꯔꯤ ꯐꯥꯎꯗꯤ ꯂꯩꯔꯤꯒꯦ ꯇꯧꯅꯤ
ꯑꯣꯍꯣ ꯑꯗꯨꯗꯤ ꯅꯪ ꯍꯣꯁꯇꯦꯜ ꯅꯝꯕꯔ ꯀꯌꯥꯗ ꯂꯩꯕꯅꯣ
ꯁꯇꯅꯝꯕ ꯑꯦꯠꯇꯂꯏꯌꯦ
ꯀꯩ ꯀꯌꯥꯕ
ꯌꯦꯠꯇ
ꯑꯣ ꯑꯦ ꯅꯨꯡꯉꯥꯏꯔꯨꯔ ꯅꯣꯏ ꯍꯣꯁꯇꯦꯜꯗꯤ ꯀꯃꯥꯏ ꯀꯃꯥꯏꯅ ꯇꯧꯒꯦ ꯏꯁꯤꯡꯒꯗꯣ ꯃꯔꯛ ꯃꯔꯛꯇ ꯇꯠꯄꯤ ꯈꯣꯠꯄꯤ ꯌꯥ ꯀꯦꯝ ꯇꯧꯗꯕ꯭ꯔꯣ ꯑꯗꯨꯝ ꯅꯨꯡꯉꯥꯏꯕ꯭ꯔꯣ
ꯏꯁꯤꯡꯗꯣ ꯑꯩꯈꯣꯏꯗꯤ ꯌꯥꯝ ꯅꯨꯡꯉꯥꯏꯌꯦ ꯑꯗꯣ ꯅꯣꯏꯗꯒꯤꯗꯤ ꯑꯩꯈꯣꯏꯅ ꯍꯦꯟꯅ ꯅꯨꯡꯉꯥꯏꯔꯝꯗꯧ ꯃꯥꯜꯂꯦ ꯍꯥꯏꯗꯤ ꯑꯩꯈꯣꯏꯗꯤ ꯃꯤꯁꯨ ꯌꯥꯝ ꯂꯩꯇꯦꯗꯅ
ꯍꯣꯏ ꯅꯣꯏꯗꯤ ꯃꯤꯁꯨ ꯌꯥꯝꯗꯗꯥꯏꯅꯦ
ꯑꯗꯨꯒ ꯑꯃꯨꯃꯨꯛꯇꯤ ꯇꯠꯂꯦꯕꯀꯣ ꯇꯠꯄ ꯍꯥꯏꯁꯦ ꯑꯗꯨꯝ ꯌꯥꯝ ꯀꯨꯏꯅ ꯇꯠꯄ ꯑꯣꯏꯗꯦ ꯑꯗꯣ ꯇꯠꯂꯁꯨ ꯑꯗꯨꯝ ꯑꯩꯈꯣꯏꯒꯤ ꯃꯅꯤꯡꯗ ꯏꯁꯤꯡ ꯂꯩ ꯑꯗ ꯑꯗꯨꯝ ꯁꯤꯖꯤꯟꯅꯕ ꯑꯃꯨꯛ
ꯑꯣ ꯐꯩ ꯑꯗꯨꯑꯣꯏꯗꯤ ꯑꯩꯈꯣꯏꯗꯤ ꯃꯤꯁꯦ ꯌꯥꯝꯕꯅꯤꯅ ꯏꯁꯤꯡꯕꯨꯗꯤ ꯈꯔ ꯇꯠꯀꯜꯜꯂꯤ ꯑꯩꯈꯣꯏꯗꯣ ꯑꯗꯣ ꯂꯩꯕ ꯀꯩꯒꯤ ꯍꯥꯏꯔꯕꯨꯗꯤ ꯅꯨꯡꯉꯥꯏꯌꯦꯕ ꯑꯣ ꯁ ꯦ ꯈꯔ ꯀꯟꯕꯁꯤꯗꯅꯦ ꯈꯔ ꯕꯦꯔꯥ ꯀꯥꯏꯔꯤꯁꯦ ꯑꯗꯣ ꯏꯁꯤꯡ ꯇ ꯍꯥꯏꯁꯦ ꯀꯩꯅꯣꯗꯤ ꯇꯧꯗꯤꯦ ꯇꯧꯋꯦ ꯍꯥꯏꯗꯤ ꯉꯁꯤ ꯅꯣꯡꯃ ꯉꯁꯥꯏ ꯑꯌꯨꯛꯇꯩꯅ ꯅꯨꯡꯗꯥꯡ ꯐꯥꯎ ꯃꯩ ꯇꯠꯄꯗꯨꯕꯨꯗꯤ ꯇꯧꯗꯦꯕꯀꯣ ꯑꯃꯨꯛ ꯑꯗꯣ ꯅꯨꯡꯗꯥꯡ ꯈ꯭ꯔꯒ ꯑꯌꯨꯛ ꯍꯌꯦꯡ ꯑꯌꯨꯛ ꯅꯉꯥꯜꯂꯀꯥꯟꯗꯒꯨꯝꯕ ꯊꯥꯔꯛꯄꯒꯨꯝꯕ ꯑꯗꯨꯃꯥꯏꯅ ꯇꯧꯕꯕꯨꯗꯤ ꯌꯥꯎꯋꯦ ꯑꯗꯨꯅꯥꯠꯇꯕꯤ ꯃꯥ ꯇꯠꯈꯤ ꯄꯨꯂꯞ ꯂꯣꯡꯃ ꯄꯨꯂꯞ ꯇꯠꯄꯤꯤꯗꯣ ꯑꯗꯨꯃꯥꯏꯅꯕꯨꯗꯤ ꯇꯧꯗ꯭ꯔꯤ ꯃꯤꯌꯥꯝꯕꯁꯨꯒꯤꯁꯨ ꯑꯃꯨꯛꯁꯨꯇꯤ ꯈꯔ ꯑꯃꯨꯛ ꯌꯨꯝ ꯆꯠꯅꯈꯤꯕ ꯈꯔ ꯌꯥꯎ ꯀꯩꯀꯔꯥ ꯇꯧꯅꯈꯤ ꯁꯤꯕꯨꯅꯤꯗ ꯎꯕꯨꯗꯤ ꯑꯃꯨꯛ ꯅꯨꯡꯉꯥꯏ ꯌꯥꯝ ꯇꯠꯇꯦꯕ
ꯍꯣꯏ ꯑꯗꯨ ꯑꯩꯇꯠꯇ꯭ꯔꯤꯗꯣ ꯑꯗꯣ ꯅꯣꯏ ꯍꯣꯁꯇꯦꯜꯗꯣ ꯈꯪꯉꯦ ꯏꯁ ꯌꯥꯝ ꯇꯠꯄꯅꯦ ꯑꯩꯈꯣꯏ ꯏꯃꯥꯅꯗꯤ ꯍꯥꯟꯑꯗ ꯂꯩꯔꯝꯃꯦꯕ
ꯍꯣꯏ
ꯒ꯭ꯂꯥꯁ ꯆꯠꯂꯝꯗꯥꯏ ꯐꯥꯎꯕ ꯏꯁꯤꯡꯁꯦ ꯇꯥꯗꯗꯅꯕꯀꯣ ꯃꯥꯗꯣ ꯑꯩꯈꯣꯏꯅ ꯂꯥꯛꯑꯒꯅꯦ ꯂꯣꯏꯁꯤꯟꯕ ꯈꯣꯠꯆꯟ ꯇꯧꯔꯗꯣꯏꯅꯦꯕ
ꯇꯧꯕ ꯑꯣꯏꯅ ꯇꯧꯕꯅꯦ ꯑꯩꯈꯣꯏ ꯀ꯭ꯂꯥꯁ ꯆꯠꯑꯝꯗꯥꯏ
ꯎꯝ ꯑꯗꯩ ꯅꯣꯏꯒꯤ ꯏꯁꯤꯡꯗꯣ ꯑꯩꯈꯣꯏꯗꯁꯨ ꯊꯥꯖꯕ ꯌꯥꯗꯦ ꯍꯥꯏꯌꯦ
ꯌꯥꯗꯦ ꯑꯩꯈꯣꯏꯗꯤ ꯑꯗꯨꯗꯨꯅꯅꯦ ꯃꯣꯏꯅ ꯊꯥꯔꯛꯄꯁꯦ ꯉꯥꯏꯗꯣꯏꯅꯦꯕ ꯑꯗꯨꯗꯨꯅ ꯏꯁꯤꯡ ꯊꯥꯔꯛꯑꯣ ꯍꯥꯏꯅꯕꯗꯁꯨ ꯈꯪꯗꯦ ꯈꯔ ꯋꯥꯅꯔꯕ꯭ꯔꯥ ꯀꯩꯅꯣ ꯒ꯭ꯌꯥꯟ ꯑꯝꯇꯥꯗꯦ ꯑꯗꯨꯅ ꯁꯤꯡꯗꯣ ꯃꯤ ꯍꯣꯁꯇꯦꯜ ꯑꯇꯣꯞꯄꯈꯩꯗꯤ ꯂꯣꯏ ꯊꯅꯕ ꯌꯥꯕ ꯃꯥꯜꯂꯤ ꯑꯗꯨꯕꯨ ꯇꯠꯈ꯭ꯔꯗꯤ ꯑꯗꯨꯝ ꯁꯤꯕꯨꯀꯩꯅꯣꯒ ꯍꯥꯏꯕ ꯇꯥꯏꯕ ꯏꯃꯥꯟꯕꯤ ꯃꯈꯩꯁꯤꯅ ꯑꯗꯣ ꯑꯩꯈꯣꯏꯗꯤ ꯁꯤꯃꯛꯇꯤ ꯌꯥꯗꯕ ꯃꯈꯥꯗ ꯑꯣꯏꯅ ꯑꯗꯨꯝ ꯍꯣꯏ ꯅꯤꯅꯦ ꯑꯃꯅ ꯑꯣꯏꯅ ꯄꯥꯅꯩꯌꯦꯕꯃꯅ ꯑꯗꯨꯅꯅ ꯑꯩꯈꯣꯏꯗꯤ ꯆꯤꯡꯃꯤꯁꯤ ꯌꯥꯝꯈꯔꯅꯨꯡꯉꯥꯥꯏꯇꯦ
ꯑꯗꯨꯅ ꯍꯥꯏꯔꯗꯤ ꯑꯗꯣ ꯑꯩꯈꯣꯏꯒꯤ ꯀꯠꯈꯔꯒ ꯑꯗꯨꯝ ꯆꯠꯂꯆꯠꯂꯒ ꯑꯩꯈꯣꯏ ꯀꯣꯛꯀꯣꯛ ꯊꯥꯔꯨꯕ ꯑꯩꯈꯣꯏꯒꯤ ꯅꯤꯅꯦ ꯑꯣꯏꯗ ꯉꯥꯏꯅꯗꯅ ꯑꯗꯨꯝ ꯂꯩꯌꯦꯕ
ꯑꯣ ꯑꯗꯨ ꯅꯣꯏ ꯀꯩꯅꯣ ꯇꯧꯕ꯭ꯔꯣ ꯏꯁꯤꯡꯁꯦ ꯑꯗꯨꯝ ꯍꯥꯏꯗꯤ ꯑꯗꯨꯝ ꯌꯥꯎꯔ ꯂꯩꯕ꯭ꯔꯕ ꯑꯩꯈꯣꯏꯗꯤ ꯏꯁꯤꯡ ꯂꯥꯛꯇꯦ ꯏꯁꯤꯡ ꯂꯥꯛꯎ ꯌꯥꯗꯦ ꯏꯁꯤꯡ ꯌꯥꯎꯗꯦꯒ ꯍꯥꯏꯕ ꯅꯨꯝꯕꯁꯨ ꯌꯥꯎꯋ‌ꯦ ꯍꯥꯏꯕ
ꯑꯩꯈꯣꯏ ꯂꯣꯏꯔꯝꯗꯥꯏꯁꯤꯗ ꯑꯗꯨꯝ ꯃꯦꯁꯦꯁ ꯊꯥꯔꯛꯑꯦ ꯑꯩꯈꯣꯏ ꯒ꯭ꯔꯨꯞꯇ
ꯎꯝ
ꯑꯗꯣ ꯄꯥꯎ ꯄꯤꯔꯛꯑꯅꯤ ꯑꯗꯩꯗꯤ ꯑꯗꯨꯝ ꯊꯥꯔꯔꯣꯏ ꯑꯗꯨꯒ ꯎꯝ ꯉꯁꯤ ꯅꯨꯃꯤꯗꯥꯡ ꯂꯣꯏꯈ꯭ꯔꯒꯅ ꯍꯌꯦꯡ ꯑꯌꯨꯛ ꯊꯥꯔꯅꯤ ꯑꯗꯨꯃꯥꯏꯅ ꯇꯧꯕ ꯑꯗꯣ ꯍꯧꯖꯤꯛꯀꯥꯟ ꯑꯃꯨꯛꯁꯨ ꯈꯔ ꯇꯠꯄꯔꯤ ꯇꯠꯂꯦ ꯀꯥꯂꯦꯟ ꯊꯥ ꯑꯣꯏꯕꯒꯤ ꯐꯤꯁꯨ ꯁꯨꯅꯕ ꯌꯥꯝꯅ
ꯑꯩꯈꯣꯏꯗꯤ ꯅꯤꯡꯊꯝꯊꯥꯅ ꯍꯦꯟꯅ ꯇꯠꯂꯦꯕ ꯏꯁꯤꯡꯁꯤ ꯀꯅꯤꯡꯊꯝꯊꯥꯅ ꯑꯃꯨꯛ ꯈꯔ ꯌꯥꯝ ꯁꯨꯅꯕ ꯃꯥꯜꯂꯦ ꯍꯥꯏꯗꯤ ꯊꯥꯁꯨ ꯊꯥꯏꯌꯦꯕ ꯁꯤꯈꯩꯗꯣ ꯑꯗꯨꯏ ꯈꯔ ꯌꯥꯝ ꯁꯨꯅꯕꯩꯔ ꯀꯩꯅꯣ ꯈꯪꯗꯦ ꯅꯤꯡꯊꯝꯊꯥꯒꯤ ꯋꯥꯑꯃ ꯇꯠꯇꯣꯏꯅꯦꯕ ꯏꯁꯤꯡꯁꯦ ꯑꯗꯨꯗꯨꯒꯅꯦ ꯈꯪꯗꯦ ꯊꯥꯔꯛꯄꯁꯤꯁꯨ ꯆꯠꯂꯝꯗꯥꯏ ꯀ꯭ꯂꯥꯁ ꯆꯂꯝꯗꯥꯏꯁ‌ꯦ ꯁꯤꯗ ꯑꯗꯨꯝ ꯇꯠꯈꯤꯕꯒꯤ ꯅꯨꯡꯉꯥꯏꯇꯕꯅ ꯅꯨꯡꯉꯥꯏꯇꯕꯅ
ꯑꯗꯨꯅ ꯑꯩꯈꯣꯏꯗꯣ ꯌꯥꯁꯤꯜꯍꯧꯔꯒꯅꯦ ꯊꯝꯍꯧꯋꯦꯕ ꯑꯗꯣ ꯀ꯭ꯂꯥꯁ ꯑꯃ ꯃꯇꯝꯗ ꯍꯥꯏꯗꯤ ꯀꯩꯅꯣ ꯌꯥꯝ ꯏꯃꯥꯔꯖꯦꯟꯁꯤ ꯑꯣꯏꯔꯀꯥꯟꯗ ꯁꯤꯖꯤꯟꯅꯅꯉꯥꯏꯅ ꯅꯠꯇ꯭ꯔꯗꯤ ꯀꯥꯏꯗꯩ ꯀꯩꯅꯣ ꯇꯧꯗꯦꯕ
ꯎꯝ ꯝꯗꯨꯝꯌꯥꯁꯤꯜꯍꯧꯗꯕ ꯅꯨꯃꯤꯠꯇꯨꯗꯤ ꯌꯥꯗꯦ
ꯅꯣꯏ ꯍꯣꯁꯇꯦꯜꯗꯨ ꯌꯦꯟꯖꯥꯡꯁꯨ ꯌꯥꯝ ꯍꯥꯎꯇꯕꯅꯤ
ꯉꯥꯎ ꯑꯃ ꯌꯥꯥꯎꯗꯦ ꯑꯩꯈꯣꯏꯁꯤꯅ ꯈ꯭ꯋꯥꯏ ꯍꯥꯎꯔꯝꯃꯣꯏ
ꯍꯣꯏ ꯏꯟꯖꯥꯡ ꯍꯥꯎꯇꯕꯩ ꯃꯃꯤꯡ ꯆꯠꯂꯤꯅꯤ ꯅꯣꯏ ꯍꯣꯁꯇꯦꯜꯗꯣ
ꯍꯣꯏ ꯏꯟꯁꯥꯡꯁꯨ ꯌꯥꯝ ꯍꯥꯎꯇꯦ ꯍꯥꯏꯕ ꯑꯗꯨ ꯈꯪꯗꯦ ꯃꯤꯅ ꯀꯃꯥꯏ ꯀꯃꯥꯏꯅ ꯇꯧꯕꯅꯣ ꯈꯪꯗꯦꯕ ꯑꯗꯩ ꯃꯤ ꯍꯣꯁꯇꯦꯜꯒꯤꯗꯤꯅꯦ ꯃꯣꯏ ꯎꯝ ꯅꯤꯅꯦ ꯀꯤꯌꯥꯔ ꯇꯦꯀꯔ ꯀꯥꯗꯣ ꯑꯗꯨꯗꯨꯅ ꯀꯩꯅꯣ ꯇꯧꯕ ꯌꯥꯏ ꯍꯥꯏꯌꯦꯕ ꯏꯟꯁꯥꯡ ꯍꯧꯍꯟꯗꯕ ꯌꯥꯗꯦ ꯀꯥꯏꯅ ꯍꯥꯏ ꯍꯥꯏꯌꯦ ꯃꯤꯒꯤꯗꯤ ꯑꯗꯨꯃꯥꯏꯅ ꯂꯩꯕ ꯃꯥꯜꯂꯦ ꯑꯗꯣ ꯑꯩꯈꯣꯏꯗꯤ ꯌꯦꯡꯁꯤꯟꯗꯕꯩꯔꯥ ꯅꯠꯇ꯭ꯔꯒꯅ ꯀꯩꯒꯤꯅꯣ ꯈꯪꯗꯦ ꯏꯟꯁꯥꯡꯁꯨ ꯌꯥꯝ ꯍꯥꯎꯇꯦ ꯑꯗꯨꯒ ꯏꯟꯖꯥꯡ ꯍꯥꯞꯄꯁꯨꯅꯦ ꯇꯨꯠ ꯇꯨꯠ ꯈꯛꯇꯥ ꯍꯥꯞꯄ ꯍꯥꯏꯗꯤ ꯌꯥꯝ ꯌꯥꯝꯗꯦꯕ ꯃꯣꯏꯅ ꯄꯤꯔꯤꯗꯣ ꯈꯤꯇꯪ ꯈꯤꯇꯪ ꯈꯛꯇ ꯑꯗꯨꯗꯨꯒ ꯑꯁ ꯌꯦꯟ ꯊꯣꯡꯕꯒꯁꯤꯗꯤ ꯂꯣꯏꯔꯦ ꯑꯂꯨꯅ ꯆꯔꯣꯡ ꯑꯃ ꯑꯗꯨꯒ ꯃꯍꯤꯒꯁꯤ ꯏꯔꯥꯡ ꯂꯔꯥꯡꯒ ꯇꯥꯎꯗꯣꯏꯅꯦꯕ ꯑꯗꯨꯝ
ꯑ
ꯑꯗꯨ ꯌꯥꯝ ꯅꯨꯡꯉꯥꯏꯇꯦ ꯅꯣꯏꯗꯤ ꯑꯗꯨꯝ ꯏꯟꯁꯥꯡ ꯍꯥꯎꯕ꯭ꯔꫭ
ꯑꯩꯈꯣꯏꯁꯨꯅꯦ ꯑꯅꯤ ꯂꯩꯕꯗꯣ ꯆꯥꯛ ꯊꯣꯡꯅꯕ
ꯑꯥ
ꯑꯍꯥꯎꯕ ꯑꯃꯒ ꯍꯥꯎꯇꯕ ꯑꯃꯒ ꯑꯗꯣ ꯑꯍꯥꯎꯕ ꯑꯗꯨꯝ ꯊꯣꯡꯉꯗꯤ ꯑꯗꯨꯝ ꯍꯥꯎꯋꯦꯕ ꯌꯥꯝ ꯌꯥꯝꯅ
ꯑꯥ
ꯑꯗꯨꯝ ꯌꯨꯝꯒꯤ ꯃꯧ ꯑꯇꯣꯝꯕꯤꯅꯥ ꯑꯁ ꯍꯥꯎꯇꯕꯗꯨꯅ ꯊꯣꯡꯉꯗꯤ ꯑꯩꯈꯣꯏꯁꯨ ꯂꯣꯏꯔꯦ
ꯑꯗꯨ ꯀꯩꯒꯤꯅꯣ ꯍꯥꯏꯅꯤꯡ ꯃꯣꯏꯅ ꯍꯥꯎꯇ꯭ꯔꯤꯁꯤꯕꯣ ꯑꯗꯣ ꯃꯣꯏꯁꯦ ꯀꯣꯟꯅꯔꯣꯏꯗꯕꯒꯤ ꯌꯥꯝ ꯍꯥꯞꯆꯤꯜꯂꯤꯔ ꯏꯁꯤꯡꯁꯦ ꯑꯗꯨ ꯃꯍꯤꯗꯤ ꯀꯌꯥ ꯃꯔꯥꯡ ꯀꯥꯏꯗ꯭ꯔꯣ
ꯀꯥꯏꯌꯦ ꯍꯋꯥꯏ ꯊꯣꯡꯕ ꯀꯥꯏꯗꯣ ꯃꯄꯪ ꯎꯗꯦ ꯑꯩꯈꯣꯏꯒꯤꯗꯤ ꯍꯧꯖꯤꯛꯀꯤ ꯍꯥꯎꯇꯕꯗꯨꯅ ꯊꯣꯡꯉꯗꯤ
ꯑꯗꯣ ꯑꯩꯈꯣꯏꯁꯦ ꯀꯩꯅꯣ ꯇꯧꯋꯦꯀꯣ ꯑꯥ ꯍꯋꯥꯏ ꯊꯣꯡꯕꯁꯦ ꯑꯌꯨꯛꯀꯤ ꯅꯤꯅꯤꯁꯤ ꯈꯔꯥ ꯍꯥꯎꯋꯦꯅ ꯇꯧꯔꯝꯕꯅꯦꯕ ꯑꯗꯩꯗꯤ ꯃꯔꯛ ꯈꯔꯗ ꯑꯃꯨꯛ ꯍꯥꯎꯗ꯭ꯔꯦꯕ ꯃꯥꯅ ꯑꯗꯨꯝ ꯆꯞ ꯃꯥꯟꯅꯅ ꯃꯥꯅ ꯊꯣꯡꯉꯤꯅꯦꯕ ꯌꯦꯟꯖꯥꯡꯁꯦ ꯑꯗꯣ ꯃꯔꯛ ꯑꯃꯅ ꯍꯥꯎꯕ ꯃꯔꯛ ꯑꯃꯅ ꯍꯥꯎꯇꯕ ꯑꯃꯨꯛ ꯇꯧꯔꯦ ꯑꯗꯒꯤ ꯅꯨꯡꯗꯥꯡꯁꯤꯗꯤ ꯑꯃꯨꯛ ꯑꯁꯦꯡꯕꯒꯤ ꯅꯨꯡꯗꯥꯡꯒꯤ ꯏꯟꯁꯥꯡꯁꯤ ꯍꯥꯎꯇꯦꯕ ꯑ ꯍꯥꯎꯇꯕꯁꯤꯗ ꯑꯩꯈꯣꯏꯅ ꯅꯨꯡꯗꯥꯡꯅꯤꯅ ꯈꯔ ꯆꯥꯅꯉꯥꯏ ꯊꯛꯅꯤꯡꯉꯥꯏꯗꯣ ꯃꯤꯃꯤ ꯀꯪꯂꯥꯗ ꯑꯣꯏꯔꯁꯨ ꯈꯔ ꯁꯦꯝ ꯁꯥꯔꯗꯨꯅ ꯈꯔ ꯇꯧꯋꯦ ꯑꯌꯨꯛꯇꯨꯅ ꯑꯃꯨꯛ ꯀ꯭ꯂꯥꯁ ꯈꯣꯠꯇꯣꯏꯅꯤꯅ ꯈꯣꯠꯇꯣꯏꯅꯤꯅ ꯑꯗꯨꯝ ꯅꯪꯗꯦꯗꯅ ꯊꯕꯛꯇꯣ ꯑꯗꯨꯃꯥꯏꯅ ꯄꯪꯆꯥ ꯆ ꯂꯤꯂꯥ ꯆꯠꯄ ꯑꯗꯨꯗ ꯍꯧꯖꯤꯛꯁꯤꯗꯅꯦ ꯀꯔꯝꯕꯅ ꯍꯥꯎꯔꯤꯅꯣ ꯍꯥꯏꯕꯗꯤ ꯈꯪꯗꯦ ꯒꯌꯥꯟꯒ ꯑꯝ ꯇꯥꯗꯦ
ꯃꯣꯏ ꯄꯪꯊꯣꯡ ꯊꯣꯛꯑꯦ ꯑꯩꯈꯣꯏ ꯄꯥꯛꯆꯥ ꯆꯥ
ꯑꯗꯨꯅꯦ
ꯑꯗꯨꯅ ꯑꯩꯗꯤꯅꯦ ꯃꯦꯁꯇꯣ ꯂꯧꯗ꯭ꯔꯦꯕ
ꯎꯝ
ꯑꯣꯏꯅ ꯊꯣꯡꯉꯒ ꯑꯣꯏꯅ ꯆꯥꯔꯦꯕ ꯀꯥꯏꯗꯩ ꯆꯥꯛꯇꯣ ꯑꯃꯨꯛ ꯆꯥꯕ ꯌꯥꯗ꯭ꯔꯕꯅꯤꯅ ꯑꯗꯨꯅ ꯑꯣꯏꯅ ꯊꯣꯡꯉꯒ ꯑꯣꯏꯅ ꯆꯥꯔꯦ ꯑꯗꯨꯅ ꯈꯔ ꯆꯥꯛ ꯈꯔꯗꯤ ꯆꯪꯉ ꯑꯗꯣ ꯑꯩꯈꯣꯏ ꯑꯩꯒ ꯂꯩꯃꯤꯟꯅꯕ ꯏꯃꯥꯟꯅꯕꯤꯗꯣ ꯃꯥꯅ ꯑꯃꯨꯛ ꯂꯧꯋꯦꯕ ꯀꯣ ꯃꯦꯁꯇꯣ ꯑꯗꯣ ꯑꯗꯨꯝ ꯑꯗꯨꯝ ꯍꯥꯏꯗꯤ ꯃꯒꯤ ꯂꯧꯕ ꯍꯥꯢꯗꯤ ꯑꯗꯨꯝ ꯆꯥꯃꯤꯟꯅꯕꯅꯤꯅ ꯑꯗꯨꯝ ꯃꯦꯁꯀꯤ ꯌꯦꯟꯖꯥꯡꯁꯨ ꯍꯥꯏꯗꯤ ꯆꯥꯕꯁꯤ ꯌꯥꯎꯋꯦꯕ ꯑꯗꯨꯝ ꯑꯗꯨꯀꯥꯟꯗ ꯈꯪꯉꯦ ꯍꯥꯏ ꯑꯃ ꯃꯍꯥꯎꯗꯣ ꯌꯥꯝ ꯍꯥꯎꯇꯕꯗꯣ
ꯑꯣ ꯑꯁ ꯈꯪꯗꯦꯗ ꯍꯥꯎꯇꯕꯁꯦ ꯍꯥꯟꯅꯗꯤ ꯈꯔꯗꯤ ꯐꯔꯝꯕ ꯃꯥꯜꯂꯦ ꯑꯗꯨꯒ ꯍꯧꯖꯤꯛꯅ ꯍꯦꯟꯅ ꯁꯨꯝ ꯍꯥꯎꯁꯤꯜꯂꯛꯇ꯭ꯔꯦ ꯁꯨꯝ ꯍꯥꯎꯁꯤꯜꯂꯛꯇ꯭ꯔꯦ ꯑꯗꯨꯏꯗꯤ ꯃꯣꯏꯒꯤꯗꯤ ꯑꯃꯦꯠꯄ ꯍꯥꯏꯔꯁꯨꯅꯦ ꯃꯣꯏ ꯇꯧꯈꯤꯕ ꯃꯣꯏꯗꯨꯗ ꯑꯗꯨꯝ ꯍꯟꯖꯤꯟ ꯍꯟꯖꯤꯟ ꯇꯧꯕ
ꯑꯩꯈꯣꯏꯒꯤ ꯋꯥ ꯀ ꯑꯩꯈꯣꯏ ꯏ ꯋꯥꯝ ꯇꯧꯕ ꯍꯥꯏꯔꯗꯤꯅꯦ ꯀꯩꯅꯣꯒ ꯃꯪꯒꯟꯒ ꯆꯥꯅꯥꯒ ꯉꯧꯕ
ꯑꯗꯨꯗꯤ ꯂꯩꯇꯦ ꯌꯣꯡ ꯌꯥꯝ ꯇꯣꯏ ꯇꯧꯋꯤ
ꯑꯁ ꯑꯩꯈꯣꯏ ꯑꯌꯨꯛꯁꯦ ꯑꯗꯨꯝ ꯀꯪꯃꯦꯠ ꯑꯣꯏꯔꯦ ꯑꯗꯨꯒ ꯑꯣꯏꯖ꯭ꯔꯗꯤ ꯍꯣꯏ
ꯍꯣꯏ ꯍꯣꯏ ꯑꯗꯨꯗꯤ ꯊꯝꯃꯁꯦ
ꯍꯣꯏ ꯍꯣꯏ ꯊꯝꯃꯒꯦꯀꯣ
ꯎꯝ ꯍꯣ ꯍꯣꯏ